ꯍꯩꯍ ꯀꯔꯝ ꯀꯔꯝ ꯇꯧꯔꯤꯒꯦ
ꯑꯗꯨꯝ ꯅꯨꯡꯁꯥ ꯁꯥꯕꯅꯤꯅ ꯑꯗꯨꯝ ꯁꯔꯃ ꯀꯥꯟꯗ ꯂꯩꯔꯤ ꯅꯪꯗꯤ
ꯑꯩꯁꯨ ꯁ꯭ꯀꯨꯜ ꯃꯅꯨꯡꯗ ꯂꯩ ꯑꯗꯨꯕꯨ ꯅꯨꯡꯁꯥ ꯌꯩ ꯁꯤꯜꯂꯤꯅꯦ ꯁꯤꯗꯤ
ꯉꯔꯥꯡ ꯉꯔꯥꯡ ꯅꯣꯡ ꯈꯔ ꯇꯥꯔꯒ ꯅꯣꯡ ꯈꯔꯛꯇꯪ ꯆꯨꯔꯒ ꯏꯪꯉꯦꯅ ꯉꯁꯤꯁꯦ ꯏꯪꯒꯦꯔ ꯂꯩꯔꯒ ꯁꯥꯔꯥꯏꯅꯦ
ꯍꯣꯏ
ꯉꯁꯥꯏ ꯅꯪ ꯆꯥꯛ ꯆꯥꯕ ꯊꯣꯛꯀꯦ ꯍꯥꯏꯔꯒ ꯅꯪ ꯀꯔꯤ ꯇꯧꯔꯝꯃꯣꯀ
ꯄ꯭ꯔꯤꯟꯁꯤꯄꯥꯜ ꯂꯥꯛꯄꯣꯏ ꯑꯗꯨ ꯑꯉꯥꯡꯁꯤꯡꯒꯤ ꯇ꯭ꯔꯣꯂꯤꯒꯨꯝꯗꯨ ꯆꯦꯛ ꯇꯧ ꯍꯌꯦꯡ ꯌꯨꯝ ꯆꯠꯀꯗꯧꯅꯤꯅ
ꯑꯆꯥ ꯑꯠꯆꯥ ꯃꯣꯏ ꯑꯃꯨꯛ ꯍꯟꯈ꯭ꯔꯦ
ꯃꯣꯏ ꯍꯟꯈ꯭ꯔꯦ ꯍꯣꯏ
ꯄ꯭ꯔꯤꯟꯁꯤꯄꯥꯜ ꯃꯆꯥꯅꯨꯄꯤꯗꯤ ꯐꯖꯕ꯭ꯔꯣ
ꯑꯦ ꯑꯗꯨꯝ ꯍꯦꯡꯕꯗꯤ ꯌꯥꯏ
ꯑꯆꯥ ꯑꯗꯨ ꯅꯪꯅ ꯍꯥꯏꯕꯗꯤ ꯅꯦꯄꯥꯂꯤ ꯅꯨꯄꯤꯗꯅ ꯈꯔ ꯐꯖꯩ ꯍꯥꯏꯕꯅꯤꯅꯦ
ꯑꯦ ꯑꯗꯨꯗꯤ ꯑꯗꯨꯝ ꯌꯦꯡꯕ ꯌꯦꯡꯕ ꯑꯗꯨꯝ ꯌꯥꯏ ꯍꯥꯏꯕ ꯅꯠꯇꯦ ꯑꯗꯨꯝ ꯌꯦꯡꯕ ꯌꯥꯏ ꯑꯗꯨꯗꯤ ꯃꯥꯂꯦ
ꯀꯔꯤ ꯀꯅꯥꯗꯣ
ꯅꯦꯄꯥꯂꯤꯗꯣ
ꯆ ꯊ ꯔꯣꯃ
ꯐꯖꯩꯕ ꯐꯖꯩꯕ ꯃꯥꯗꯤ ꯑꯗꯨꯝ ꯍꯤꯡꯕ ꯌꯥꯏ ꯃꯃꯥꯗ ꯑ ꯁꯔꯦꯗ ꯍꯥꯏꯖ ꯁꯔꯦꯗ ꯋꯥꯔꯤꯔ ꯍꯥꯏ
ꯅꯨꯄꯥ ꯂꯩꯌꯦꯕ꯭ꯔꯣ ꯂꯩꯀꯦꯕ꯭ꯔꯣ
ꯂꯩꯕ ꯃꯥꯜꯂꯦ ꯅꯍꯥꯟ ꯃꯥ ꯃꯤ ꯃꯥꯅ ꯊꯤꯜꯂꯛꯑꯦ ꯑꯗꯨꯅꯌꯥꯝꯕ꯭ꯔꯥꯅꯦꯅ ꯍꯥꯏ ꯍꯥꯏꯐꯦ ꯏꯪꯒꯤꯠ ꯇ ꯍꯥꯡꯂꯒ ꯍꯅꯇ ꯑꯩꯒꯤ ꯃ꯭ꯔꯨꯨꯞꯅꯦ
ꯑ ꯑꯗꯨ ꯑꯣꯏꯔꯗꯤ ꯈꯔ ꯍꯥꯏꯕ ꯉꯝꯗ꯭ꯔꯦꯗꯅ
ꯍꯣꯏ
ꯑꯗꯨ ꯑꯣꯏꯔꯁꯨ ꯅꯣꯏ ꯂꯩꯃꯤꯟꯅꯕꯅꯤꯅ ꯅꯪ ꯇꯧꯕ ꯌꯥꯅꯤꯗ
ꯌꯦꯔ ꯅꯪꯁꯤꯗꯕꯨ ꯑꯩꯕꯨ ꯅꯦꯄꯥꯂꯤ ꯅꯨꯄꯤ ꯂꯧꯔꯨꯁꯤꯅꯦꯗ ꯅꯪꯅ ꯍꯥꯏꯔꯤꯁꯦ
ꯎꯝ ꯑꯗꯨ ꯁꯤꯇꯤ ꯑꯛꯇ ꯍꯤꯡꯉꯒ ꯃꯤꯒ ꯐꯖꯔꯤ ꯃꯤ ꯐꯔꯗꯤ ꯂꯧꯒꯦꯔꯁꯨ ꯂꯧꯔꯨꯗꯅ ꯃꯤ ꯑꯐꯕ ꯍꯥꯏꯕꯁꯤꯗꯤ ꯍꯨꯔꯥꯜꯂꯁꯨ ꯀꯥꯏꯗꯦꯗꯅ
ꯕꯕꯥꯔꯗꯤ ꯄꯥꯖꯅ ꯂꯩꯦꯦ
ꯑꯆꯥ
ꯎꯝ
ꯑꯦ ꯑꯗꯨ ꯑꯣꯏꯔꯗꯤ ꯇꯧ ꯌꯦꯡꯉꯣ ꯀꯅꯥꯕꯪ ꯀꯅꯥꯒꯪ ꯃꯥꯁꯨ ꯃꯌꯥꯝꯕꯒꯨꯝꯕ ꯃꯔꯨꯞ ꯑꯇꯣꯞꯄ ꯑꯃ ꯑꯣꯏꯔꯒ ꯍꯥꯏꯅꯤꯡꯗ꯭ꯔꯒ ꯃꯔꯨꯞꯅꯤ ꯍꯥꯏꯔꯝꯃꯗꯤ
ꯎꯝ ꯑꯗꯨꯃꯛꯇꯤ ꯇꯧꯔꯣꯏꯁꯤꯔꯥ ꯈꯜꯂꯤꯕꯅꯤꯅꯦ ꯑꯩꯗꯤ
ꯌꯥꯏ ꯌꯥꯏ ꯌꯥ ꯅꯪ ꯅꯪꯒꯤ ꯃꯊꯛꯇ ꯂꯩꯗꯤ ꯂꯩꯔꯤꯗ ꯑꯗꯨꯕꯨꯗꯤ
ꯍꯣꯏ ꯍꯣꯏ
ꯎ
ꯁꯣꯝꯗꯁꯨ ꯏꯃꯥꯅ ꯀꯟꯅ ꯑꯦ ꯅꯪꯗꯤ ꯀꯩꯅꯣꯒꯤ ꯅꯨꯄꯤ ꯂꯧꯗꯗꯝꯕꯅꯦꯀꯣ ꯑꯩꯈꯣꯏ ꯖꯥꯠꯀꯤ ꯍꯥꯏꯕꯒꯤ
ꯈꯨꯟꯒꯤ ꯅꯨꯄꯤ ꯅꯠꯇ꯭ꯔꯒ
ꯎꯝ ꯑ
ꯑꯆꯥ ꯌꯥꯏꯅꯦ ꯅꯪꯗ ꯀꯨꯏꯗꯤ ꯀꯨꯏꯔꯔꯣꯏꯍꯦ ꯐꯖꯅ ꯈꯜꯍꯧꯔꯣꯏꯍꯦ ꯍꯧꯖꯤꯛ ꯐ ꯊꯈ ꯔꯝ ꯇꯗ ꯈꯟꯗ꯭ꯔꯗꯤ ꯅꯪ ꯊꯤ ꯊꯤꯈ꯭ꯔ ꯃꯇꯨꯡꯗ ꯈꯜꯂꯗꯤ ꯅꯪ ꯌꯥꯔꯣꯏꯀꯣ
ꯑꯩꯁ ꯑꯗꯨꯗꯤ ꯊꯤꯈ꯭ꯔꯗꯤ ꯀꯔꯝꯍꯥꯏꯅ ꯈꯟꯈ꯭ꯔꯣꯅꯦ
ꯅꯨꯃꯤ ꯈꯔꯗꯤ ꯅꯨꯄꯤ ꯊꯤꯔꯒ ꯃꯥꯏ ꯅꯨꯄꯤꯗꯣ ꯌꯥꯔꯝꯗ꯭ꯔꯦ ꯀꯥꯏꯅ ꯇꯧꯔꯝꯕꯗꯣ ꯑꯗꯨ ꯊꯣꯛꯀꯅꯤ ꯅꯪꯁꯨꯀꯣ
ꯑꯁ ꯑꯗꯨꯒꯨꯝꯕꯃꯛꯇꯤ ꯂꯩꯔꯣꯏꯗ ꯚꯥꯏ ꯑꯗꯨꯒꯨꯝꯕ ꯂꯩꯕ ꯍꯥꯏꯕꯁꯤꯗꯤ ꯈꯔ ꯅꯨꯡꯉꯥꯏꯇꯦꯗ ꯑꯩꯁꯨ
ꯎꯝ ꯌꯥꯏ ꯌꯥꯏ ꯑꯗꯣ ꯅꯪꯗꯤ ꯀꯔꯝꯕ ꯅꯨꯄꯤ ꯄꯥꯝꯕ꯭ꯔꯣ
ꯑꯦ ꯈꯪꯗꯦ ꯑꯗꯨꯕꯨꯗꯤ ꯑꯗꯨꯝ ꯍꯦꯡꯈꯤꯅꯤ ꯃꯇꯥꯡ ꯃꯇꯥꯡꯝ ꯇꯝ ꯂꯩꯔꯦ ꯑꯗꯨꯗꯤ ꯀꯔꯝꯃꯥꯏꯅ ꯇꯧꯕ꯭ꯔꯥ ꯍꯥꯏꯕꯗꯣ ꯑ ꯅꯨꯄꯥꯗ ꯅꯨꯄꯥ ꯅꯨꯄꯥꯗ ꯅꯨꯄꯤ ꯆꯥꯝꯃ ꯑꯩ ꯃꯄꯨꯅꯦ ꯀꯩꯅꯣ
ꯃꯥꯅꯤꯅꯦ ꯃꯥꯅꯤꯅꯦ
ꯃꯔꯤ ꯃꯉꯥꯒ ꯂꯣꯜꯂꯁꯤꯔ ꯈꯜꯂꯤꯝꯅꯦ ꯀꯩꯅꯣ
ꯄꯥꯡꯒꯜ ꯑꯣꯜꯂꯒꯦ ꯍꯥꯏꯕ꯭ꯔꯣ ꯅꯪꯕꯣ
ꯍꯣꯏ ꯑꯣꯟꯗ꯭ꯔꯁꯨ ꯑꯗꯨꯝ ꯈ꯭ꯔꯤꯁꯇꯌꯥꯟꯗꯁꯨ ꯑꯗꯨꯝ ꯌꯥꯗꯤ ꯌꯥꯏꯑꯦꯅ ꯚꯥꯏ
ꯈꯣꯏꯗꯗꯤ ꯌꯥꯗꯤ ꯌꯥꯗꯦꯍꯦ
ꯎꯝ ꯍꯣꯏ ꯌꯥꯕ ꯌꯥꯗꯕꯗꯨꯕꯨꯗꯤ ꯑꯗꯨꯝ ꯂꯥꯏꯔꯤ ꯐꯖꯅ ꯌꯣꯛꯄ ꯍꯣꯂꯤ ꯃꯦꯔꯤꯖ ꯂꯣꯏꯅ ꯇꯧꯔꯗꯤ ꯑꯗꯨꯝ ꯌꯥ ꯌꯥꯗꯧ ꯃꯥꯜꯂꯦꯗ
ꯅꯪꯒꯤꯗꯨꯗꯤ ꯆꯥ꯭ꯔꯁ ꯅꯪꯒꯤ ꯀꯝꯄꯥꯎꯟ ꯃꯅꯨꯡꯗ ꯁꯥꯒꯦ ꯍꯥꯏꯕꯅꯤꯅꯦ
ꯑꯗꯨ ꯇꯥꯔꯦꯅꯦ ꯑꯩ ꯑꯩꯗꯤ ꯌꯥꯔꯤꯃꯈꯩꯗꯤ ꯑꯉꯥꯡ ꯀꯨꯟꯊ꯭ꯔꯥ ꯐꯣꯔꯇꯤꯒꯨꯝꯕ ꯑꯗꯨꯝ ꯄꯥꯝꯃꯦꯅꯦ
ꯃꯤꯖꯣꯔꯥꯝꯒꯤ ꯋꯥꯔꯤ ꯑꯃ ꯂꯩꯕꯗꯨꯔꯣ ꯑꯗꯨꯝꯕꯥꯔꯣ
ꯑꯣ ꯍ
ꯌꯥꯏ ꯌꯥꯏ
ꯑꯩꯈꯣꯏꯗꯤ ꯃꯤ ꯂꯩꯇꯕꯅꯤꯅ ꯃꯤꯗꯣ ꯌꯥꯝꯁꯨ ꯌꯥꯝ ꯁꯦꯝꯍꯧꯕꯅꯦ ꯐꯔꯦꯅꯦ
ꯎꯝ ꯃꯥꯅꯦ ꯃꯥꯅꯦ ꯅꯪ ꯑꯩꯕꯨꯗꯤ ꯑꯦꯠꯂꯤꯁ ꯏꯌꯥꯝꯕ ꯏꯕꯥꯅꯤ ꯅꯨꯄꯥ ꯑꯅꯤ ꯂꯩꯌꯦ ꯅꯪ ꯅꯪꯗꯤ ꯈꯔ ꯋꯥꯠꯂꯦ ꯅꯪꯗꯤ ꯍꯣꯠꯅꯕ ꯇꯥꯕ
ꯑꯁ ꯍꯣꯠꯅꯕ ꯍꯥꯏꯕꯁꯦ ꯀꯔꯤꯗ ꯍꯣꯠꯅꯔꯨꯅꯤ ꯑꯗꯣ ꯖꯤꯝ ꯆꯠꯄ ꯑꯗꯨꯒꯨꯝꯕꯗ ꯈꯔ ꯍꯣꯠꯅꯕ ꯇꯥꯕꯅꯤꯅꯦ ꯅꯨꯄꯤ ꯑꯉꯥꯡ ꯂꯧꯕ
ꯑꯗꯨꯅꯦ ꯈ꯭ꯋꯥꯡ ꯈ꯭ꯋꯥꯡ ꯈꯔ ꯅꯥꯅꯤꯡꯉꯥꯏ ꯊꯕꯛ ꯇꯧꯗ꯭ꯔꯗꯤ ꯑꯉꯥꯡ ꯐꯪꯉꯥꯔꯣꯏꯅꯦ
ꯑ
ꯈꯪꯗ꯭ꯔꯦ ꯈꯪꯗ꯭ꯔꯦ ꯑ ꯀꯩꯅꯣꯗꯣ ꯉꯁꯥꯏ ꯌꯦꯡꯕꯗꯣ ꯑꯩꯅ ꯅꯪꯕꯨ ꯃꯃꯟ ꯍꯥꯏꯅ ꯀꯣ ꯑꯗꯨꯃꯨꯛ ꯂꯩꯔꯝꯃꯦ
ꯑꯗꯨꯗꯤ ꯑꯗꯨꯝ ꯇꯥꯡꯗꯤ ꯇꯥꯡꯉꯦꯗꯣ ꯑꯗꯨ ꯑꯣꯏꯔꯁꯨ ꯑꯗꯨꯝ ꯌꯥꯔꯦꯗ ꯌꯥꯝ ꯇꯥꯡꯕꯁꯨ ꯑꯣꯏꯗꯦꯗꯥ ꯉꯁꯥꯏꯒꯤꯗꯣ
ꯅꯪ ꯀꯌꯥ ꯂꯧꯒꯦꯕ꯭ꯔꯣ ꯂꯧꯔꯗꯤ
ꯑꯣ ꯀꯩꯅꯣꯗꯨꯔꯣ ꯑ ꯂꯦꯞꯇꯣꯞ ꯇꯨꯔꯣ
ꯍꯣꯏ
ꯑꯦ ꯑꯩ ꯈꯪꯗꯦꯅꯦ ꯀꯌꯥ ꯄꯤꯕꯅꯣ ꯑꯩ ꯀꯌꯥ ꯄꯥꯝꯗꯕ ꯑꯗꯨ ꯍꯧꯖꯤꯛ ꯀꯨꯟꯃꯨꯛ ꯋꯥꯠꯂꯤꯕ ꯃꯣꯏꯅ ꯍꯥꯏꯔꯤꯁꯦ
ꯎꯝ
ꯎꯝ ꯑꯗꯨ ꯑꯩꯅ ꯍꯥꯏꯕꯗꯨꯅ ꯑꯃꯨꯛꯀ ꯀꯩꯅꯣꯅꯤꯅ ꯅꯪꯕꯨ ꯉꯁꯥꯏ ꯍꯥꯏꯕꯗꯣ
ꯀ꯭ꯔꯤꯔꯣ
ꯑꯁꯤꯃꯨꯛ ꯌꯥꯎꯔꯦ ꯍꯥꯏꯅ ꯑꯩꯅ ꯑꯃ ꯍꯥꯏꯕꯤꯌꯦꯅ
ꯑꯆꯥ ꯑꯆꯥ ꯑꯆꯥ ꯑꯣ ꯃꯗꯨꯒꯤꯗꯨꯔꯣ ꯃꯗꯨ ꯃꯗꯨꯒꯤꯗꯤ ꯑꯗꯨꯝ ꯌꯥꯒꯅꯤꯗ
ꯑꯗꯣ ꯃꯣꯏ ꯅꯤꯕꯁꯦ ꯃꯣꯏ ꯀꯨꯟꯃꯨꯛ ꯅꯤꯔꯤꯕ
ꯑ ꯅꯪ ꯅꯝꯕꯔ ꯑꯇꯣꯞꯄ ꯂꯩꯇ꯭ꯔꯣ
ꯅꯝꯕꯔ ꯑꯇꯣꯞꯄ ꯑꯩ ꯀꯩꯅꯣꯒꯤ ꯑꯩꯒꯤ ꯑꯣꯖꯥꯒꯤꯗꯣ ꯂꯧꯒꯦ
ꯅꯪꯒꯤ ꯑꯣꯖꯥꯁꯤꯡꯒꯤꯗꯨ ꯂꯧꯔꯒ ꯈꯔ ꯈꯣꯝꯃꯝꯃꯣ ꯀꯩꯅꯣꯃ ꯇꯧꯅꯤꯡꯉꯥꯏ ꯑ ꯋꯥꯔꯤ ꯁꯥꯥꯕ ꯅꯨꯡꯉꯥꯏ ꯅꯤꯡꯉꯥꯏ
ꯑꯗꯨ ꯉꯁꯤ ꯀꯩꯅꯣ ꯑꯗꯨ ꯑꯩꯈꯣꯏꯒꯤꯁꯦ ꯑꯅꯤ ꯑꯍꯨꯝ ꯈꯥꯏꯔꯒ ꯇꯧꯕ ꯌꯥꯕ꯭ꯔꯣ
ꯌꯥꯏꯗ ꯑꯗꯨꯝ ꯀꯩꯅꯣꯃ ꯑꯩ ꯍꯣꯔꯦꯟ ꯍꯥꯏꯔꯛꯀꯦ ꯋꯥꯆꯦꯞꯇ ꯑꯗꯨꯒꯤ ꯃꯇꯥꯡꯗꯨꯗꯣ ꯄꯨꯔꯥ ꯗꯤꯇꯦꯜꯗꯩꯅ ꯍꯥꯏꯔꯛꯀꯦ ꯍꯥꯏꯕꯗꯤ ꯃꯗꯨꯒꯤꯗꯨ ꯈꯔ ꯈꯨꯠ ꯆꯪꯕꯅꯦꯕ ꯈꯨꯠ ꯆꯪꯂꯒ ꯅꯪ ꯑꯣꯐꯤꯁ ꯆꯗꯕꯁꯨ ꯂꯩꯔꯦ ꯑꯗꯨꯒꯤ ꯑꯗꯨꯗꯣ ꯐꯖꯅ ꯑꯩ ꯍꯥꯏꯔꯛꯀꯦ ꯐꯥꯎꯔꯦ
ꯍꯣꯔꯦꯟ ꯑꯩꯒꯤ ꯑꯁꯤ ꯀꯩꯅꯣꯗꯨꯁꯨ ꯃꯥꯡꯈ ꯈ꯭ꯔꯗꯤ ꯆꯤꯞꯁꯨ ꯃꯥꯡꯈ꯭ꯔꯗꯤ ꯌꯥꯔꯣꯏꯅꯦ
ꯌꯥꯔꯦ ꯑꯦ ꯑꯩ ꯍꯣꯔꯦꯟ ꯍꯥꯏꯔꯤꯒꯦ ꯑꯗꯨꯝ ꯆꯥꯡꯗꯣ
ꯍꯣꯏ ꯍꯣꯏ ꯑꯗꯨ ꯐꯣꯟ ꯂꯩꯕꯒꯤꯗꯨꯣ ꯀꯔꯝꯍꯥꯏꯅ ꯇꯧꯁ ꯍꯥꯏꯕ꯭ꯔꯣ ꯐꯣꯟ ꯂꯩꯕꯩꯗꯨꯣ ꯀꯔꯃꯍꯥꯏꯅ ꯇꯧꯁ ꯍꯥꯏꯕ꯭ꯔꯣ ꯅꯪ ꯐꯦꯁꯕꯨꯛ ꯀꯨꯝꯗ ꯌꯦꯡꯕ꯭ꯔꯥ ꯌꯡꯗꯦ
ꯐꯣꯟꯣꯟꯗꯨ ꯅꯪ ꯏ ꯑꯦꯝ ꯑꯥꯏꯗ ꯂꯩꯈꯤꯅꯤ ꯍꯥꯏꯗꯤ ꯀꯩꯅꯣꯗꯅ ꯐꯩꯗꯅ ꯅꯍ ꯅꯪꯅ ꯍꯥꯏꯕ ꯄ꯭ꯂꯦꯠꯐꯣꯝ ꯑꯃ ꯂꯩꯗꯅ ꯃꯗꯨꯕꯗ ꯀꯦꯁꯤꯐꯥꯏ ꯍꯥꯏꯕ꯭ꯔ ꯑꯗꯨꯒꯨꯝꯕꯗ ꯇꯧꯔꯗꯤ ꯑꯗꯨꯝ ꯌꯥꯅꯤ ꯇꯧ ꯃꯥꯂꯦ ꯅꯪ ꯁꯦꯀꯦꯟ ꯍꯦꯟ ꯌꯦꯡꯉꯁꯨ ꯑꯗꯨꯝ ꯑꯗꯨꯝ ꯌꯦꯡꯕ ꯆꯠꯄꯗꯤ ꯌꯥꯏ ꯏꯁꯇꯣꯔꯒꯨꯝꯕꯗ ꯑꯗꯨꯕꯨ ꯀꯔꯤ ꯍꯥꯏꯁꯤꯔꯥ ꯅꯪꯅ ꯍꯣꯔꯦꯟ ꯄꯦꯟꯗ꯭ꯔꯗꯤ ꯍꯥꯏꯕ ꯋꯥꯅꯤ ꯑꯦꯂꯤꯁ ꯀꯦꯖꯤ ꯐꯥꯏꯒꯨꯝꯕꯗꯤ ꯃꯣꯏ ꯃꯣꯏꯅ ꯁꯦꯡꯉꯒ ꯔꯤꯄꯤꯦꯌꯔ ꯇꯧꯔꯒ ꯑꯅꯧꯕꯒꯨꯝꯅ ꯃꯣꯏ ꯄꯤꯗꯤ ꯄꯤꯔꯛꯀꯅꯤꯕ ꯑꯗꯨꯝ ꯋꯥꯔꯟꯇꯤꯁꯨ ꯌꯥꯎꯔ ꯀꯅꯤꯕ
ꯎꯝ ꯑꯗꯨ ꯈꯔꯗꯤ ꯑꯗꯨ ꯈꯔꯗꯤ ꯀꯩꯅꯣ ꯇꯧꯋꯦꯅ
ꯑꯥ
ꯇꯔꯦꯠ ꯑꯣꯔꯤꯖꯤꯅꯦꯜꯁꯨ ꯐꯪꯕ ꯌꯥꯏ ꯍꯥꯏꯅ ꯃꯣꯏ ꯑꯗꯨꯝ ꯍꯥꯏꯔꯤꯅꯦ
ꯀꯔꯤꯗꯥ
ꯍꯥꯏꯝꯗꯤ ꯀꯩꯅꯣ ꯇꯧꯗꯕꯤꯗ ꯔꯤꯐꯔ ꯔꯤꯁ ꯆꯠꯇꯕꯤꯗ
ꯍꯣꯏ ꯍꯣꯏ ꯍꯣꯏ ꯑꯩꯅ ꯍꯥꯏꯕꯗꯤ ꯑꯗꯨꯝ ꯅꯪ ꯑꯐꯕ ꯁꯨ ꯐꯡꯒꯅꯤ ꯑꯐꯕ ꯐꯪꯗ꯭ꯔꯁꯨ ꯑꯗꯨꯝ ꯔꯤꯐꯔ ꯕꯤꯁꯇꯤ ꯑꯣꯏꯔꯅꯤ ꯍꯥꯏꯕꯅꯤꯗ
ꯑꯗꯨꯗ ꯑꯣꯏꯅ ꯍꯦꯟꯈ꯭ꯔꯁ ꯍꯥꯏꯕ꯭ꯔꯣ ꯑꯗꯨꯗꯤ ꯑꯩꯁꯦ ꯑꯗꯨ ꯀꯩꯅꯣ ꯈꯔ ꯆꯦꯟꯖ ꯇꯧꯔꯦ ꯋꯥꯈꯜ ꯈꯔ ꯍꯣꯡꯂꯤꯅꯦ ꯑꯃꯨꯛꯀ
ꯀꯔꯤ ꯇꯧꯔꯕ ꯑꯃꯨꯛꯀ ꯀꯔꯤ ꯀꯔꯤ ꯀꯅꯥꯅ ꯀꯔꯤ ꯑꯃꯨꯛꯀ ꯍꯥꯏꯈ꯭ꯔꯕ ꯄꯩꯁꯥꯒꯤꯔꯣ
ꯑ ꯄꯩꯁꯥꯒꯤꯗꯤ ꯃꯛꯇꯤ ꯅꯠꯇꯦ ꯑꯗꯨ ꯄꯨꯂꯞꯇ ꯑꯣꯏꯅ ꯀꯩꯅꯣ ꯇꯧꯔꯒ ꯑꯣꯛꯇꯣꯕꯔꯒꯤ ꯑꯣꯐꯔ ꯂꯥꯛꯄꯗꯨꯗ ꯑꯗꯨꯗ ꯑꯣꯏꯅꯪ ꯗꯡ ꯍꯥꯏꯅ ꯂꯧꯈ꯭ꯔ ꯁꯤꯔ ꯨꯔꯥꯟ ꯈꯟꯕ
ꯃꯗꯨꯁꯨ ꯌꯥꯗꯤ ꯌꯥꯔꯤ ꯑꯗꯨ ꯑꯩ ꯀꯩꯅꯣꯃꯗꯤ ꯍꯥꯏꯅꯤ ꯍꯥꯏꯅꯤꯡꯉꯦ ꯅꯪꯀꯣ ꯑ ꯅꯪꯁꯨ ꯀꯦꯃꯦꯔꯥ ꯌꯥꯝ ꯄꯥꯝꯕ ꯃꯤ ꯅꯠꯇꯦꯗꯅ ꯒꯦꯝꯁꯨ ꯁꯕꯁꯨ ꯅꯠꯇꯦ ꯠꯇꯤꯗꯅ ꯅꯪ ꯑꯩꯅ ꯍꯥꯏꯕꯗꯤ ꯅꯪ ꯑꯥꯏꯄꯦꯗꯀꯨꯝꯕ ꯑꯃ ꯂꯩꯔꯣ ꯅꯪ ꯂꯦꯞꯇꯣꯞ ꯂꯦꯞꯇꯣꯞ ꯅꯪ ꯂꯦꯞꯇꯣꯞꯃꯛꯛꯇꯩꯁꯨ ꯁꯤꯖꯤꯟꯅꯔꯣꯏꯗꯅ ꯍꯧꯖꯤꯛꯇꯤ
ꯑꯩ ꯑꯩ ꯀꯩꯅꯣꯗꯤ ꯗꯔꯀꯥꯔ ꯂꯩꯌꯦ ꯂꯦꯞꯇꯣꯞꯇꯤ ꯗꯔꯀꯥꯔ ꯂꯩꯔꯦ
ꯑꯗꯨ ꯅꯪ ꯂꯦꯞꯇꯣꯞ ꯇꯣꯉꯥꯟ ꯂꯧꯒꯦꯔꯗꯤ ꯑꯗꯨꯝ ꯑꯗꯨ ꯊꯝꯃꯝꯃꯣ ꯑꯗꯨ ꯅꯠꯇ꯭ꯔꯗꯤ ꯅꯪ ꯀꯩꯅꯣꯃ ꯐꯣꯟꯗꯣ ꯂꯧꯗꯕꯤꯀꯣ ꯍꯥꯏꯐꯦꯠ ꯃꯥ ꯂꯧꯔꯒ ꯑ ꯍꯧꯖꯤꯛ ꯀꯔꯤꯗꯣ ꯐꯣꯟꯗꯨ ꯅꯪ ꯑꯇꯣꯞꯄ ꯑꯃ ꯆꯦꯟꯖ ꯇꯧꯊꯣꯛꯄ ꯌꯥꯝ ꯇꯥꯡꯗ꯭ꯔꯁꯨ ꯈꯨꯨꯟꯒꯨꯝꯕ ꯄꯤꯕꯒꯤ
ꯍꯣꯏ ꯍꯣꯏ ꯍꯣꯏ ꯑꯗꯨ ꯑꯩꯅ ꯈꯜꯂꯤꯁꯤꯅ ꯑꯣꯛꯇꯣꯕꯔꯗꯨ ꯑꯣꯐꯔ ꯂꯩꯕ ꯃꯣꯏ ꯗꯤꯋꯥꯂꯤ ꯃꯇꯝꯗꯤ ꯐꯖꯜ ꯐꯖꯜ ꯄꯤꯅ ꯀꯣ ꯎꯝ ꯑꯗꯨ ꯃꯇꯝꯗ ꯗꯛ ꯂꯧꯈ꯭ꯔꯕ ꯑꯗꯨ ꯑꯗꯨꯒꯤ ꯃꯇꯨꯡꯗ ꯅꯠꯇ꯭ꯔꯒ ꯑꯗꯨꯒꯤ ꯃꯃꯥꯡꯗ ꯂꯦꯞꯇꯣꯞꯇ ꯑꯣꯏꯅ ꯂꯩꯕ ꯑꯗꯨ ꯈꯜꯂꯤꯕ ꯑꯩꯅ ꯈꯟꯕꯁꯨ
ꯅꯪ ꯀꯦꯃꯦꯔꯥꯁꯨ ꯒꯦꯝꯁꯨꯁꯨ ꯅꯥꯔꯣꯏꯗꯕꯅꯤꯅꯕ ꯑꯥꯏꯄꯦꯗ ꯑꯣꯏꯅ ꯂꯩꯔꯣꯏꯗꯕꯅ
ꯍꯥꯏꯐꯦꯠ ꯑꯩꯅ ꯄꯥꯏꯌ ꯍꯥꯏꯕ꯭ꯔꯣꯅꯦ ꯍꯥꯏꯐꯦꯠ ꯁ ꯑꯗꯨꯒꯒꯨꯝꯗꯤ ꯀꯌꯥ ꯄꯥꯏꯅꯤꯡꯗꯦꯅ ꯑꯃꯨꯛꯀ
ꯇꯦꯕ꯭ꯂꯦꯠ ꯅꯪ ꯑꯃꯛ ꯇꯦꯕ꯭ꯂꯦꯠ ꯄꯥꯏꯕ ꯅꯨꯡꯉꯥꯏꯕ ꯈꯪꯕ ꯅꯪ ꯑꯇꯣꯞꯄ ꯄꯥꯏꯅꯤꯡꯉꯔꯣꯏ ꯂꯦꯞꯇꯣꯞ ꯃꯁꯦ ꯀꯅꯥ ꯂꯩꯇꯕꯅꯤ ꯑꯗꯨꯕꯨ ꯅꯪ ꯀꯝꯄ꯭ꯌꯨꯇꯔ ꯅꯝꯅꯤꯡꯉꯥꯏ ꯊꯕꯛ ꯇꯧꯅꯤꯡꯉꯥꯏ ꯂꯩꯔꯗꯤ ꯈꯪꯗꯦꯀꯣ ꯑꯗꯨꯕꯨ ꯒꯥꯔꯤꯒꯨꯝꯕ ꯌꯦꯡꯅꯤꯡꯉꯥꯏ ꯁꯦꯞ ꯇꯧꯅꯤꯡꯉꯥꯏꯒꯨꯝꯕꯗꯤ ꯑꯗꯨꯝ ꯌꯥꯏ ꯑꯗ ꯍꯟꯗꯛꯇꯤ ꯍꯥꯏꯐꯦꯠꯁꯨ ꯀꯩꯅꯣꯝ ꯍꯥꯞꯄ ꯑ ꯌꯥꯔꯦ ꯍꯧꯖꯤꯛ ꯇꯣꯡꯒꯜꯗ
ꯎꯝ ꯑꯗꯣ ꯂꯦꯞꯇꯣꯞꯇꯤ ꯌꯥꯝ ꯗꯔꯀꯥꯔ ꯂꯩ ꯑꯩꯗꯤ ꯍꯥꯏꯕꯗꯤ ꯑꯈꯣꯏꯒꯤ ꯏꯒꯗꯧꯕ ꯀꯩꯅꯣꯗꯣ ꯑꯗꯨꯒ ꯃꯄꯦꯁ ꯀꯨꯝꯕꯩꯒꯤꯗꯤ ꯀꯝꯄꯜꯁꯔꯤ ꯗꯔꯀꯥꯔ ꯂꯩꯔꯤꯕ ꯑꯗꯨꯗ
ꯃꯨꯛꯇꯦꯁ ꯀꯔꯤꯗ꯭ꯔꯣ
ꯑꯗꯨꯝ ꯀꯩꯅꯣꯗ ꯇꯦꯛꯁꯕꯨꯛꯀꯨꯝꯗ
ꯑꯦ ꯃꯣꯛ ꯇꯦꯁꯇꯤ ꯐꯣꯟꯗꯁꯨ ꯌꯥꯏ ꯀ ꯂꯦꯞ ꯇꯦꯕ꯭ꯂꯦꯠꯇꯁꯨ ꯌꯥꯏꯗ
ꯌꯥꯗꯤ ꯌꯥꯏ ꯑꯗꯨꯕꯨ ꯂꯦꯞꯇꯣꯞꯅ ꯈꯔ ꯀꯩꯅꯣ ꯇꯧꯋꯦꯅ ꯚꯥꯏ ꯍꯦꯡꯕ ꯈꯣꯠꯄ ꯅꯨꯡꯉꯥꯏꯅ
ꯇꯧꯋꯤꯗ ꯐꯣꯟꯗꯒꯤ ꯑꯗꯨꯝ ꯇꯧꯋꯏꯗ ꯂꯦꯞꯇꯣꯞꯇ ꯇꯧꯅꯤꯡꯗꯦ
ꯎꯝ ꯑꯗꯣ ꯃꯦꯟ ꯑꯦꯛꯖꯥꯝ ꯊꯥꯒꯦ ꯍꯥꯏꯔꯗꯤ ꯀꯩꯅꯣ ꯇꯥꯔꯦꯕ ꯃꯣꯛ ꯇꯦꯁꯅꯦꯕ ꯃꯦꯟ ꯇꯧꯒꯗꯧꯕꯁꯦ
ꯍꯣꯏꯗꯥ ꯍꯣꯏꯗꯥ ꯐꯣꯟꯗꯒꯤ ꯑꯗꯨꯝ ꯇꯧꯏꯗ ꯑꯩꯗꯤ
ꯑꯣ
ꯑꯗꯨꯝ ꯍꯣꯏ ꯌꯥꯗꯤ ꯌꯥꯒꯅꯤ ꯅꯪ ꯌꯦꯡꯉꯣ ꯅꯪꯒꯤ ꯃꯊꯛꯇ ꯂꯩ ꯑꯩꯅ ꯑꯗꯨꯝ ꯔꯤꯀꯣꯃꯦꯟ ꯇꯧꯕꯅꯤꯗ ꯍꯥꯏꯐꯦꯠ ꯐꯩ ꯍꯥꯏꯐꯦꯠ ꯐꯩꯌꯦꯅ ꯎꯝ
ꯑꯗꯨ ꯐ ꯐꯣꯟꯗꯤ ꯑꯗꯨꯃꯥꯏꯅ ꯇꯧꯔꯒꯦ ꯑꯣꯛꯇꯣꯕꯔꯗꯩꯅ ꯗꯛ ꯀꯩꯅ ꯂꯩꯈ꯭ꯔꯒꯦ ꯀꯨꯝ ꯊꯥꯔꯤꯉꯩꯗ
ꯁ ꯑꯩꯅꯗꯤ ꯐꯣꯟꯗꯨ ꯅꯪ ꯑꯦꯟꯗ꯭ꯔꯣꯏꯗ ꯄꯥꯏꯔꯒ ꯑꯥꯏꯄꯦꯗ ꯑꯃ ꯂꯩꯔꯒ ꯂꯦꯞꯇꯣꯞꯁꯨ ꯂꯩꯒꯁꯨ ꯌꯥꯕ ꯌꯥꯔꯅꯤ ꯑꯥꯏꯄꯦꯠꯇꯣ ꯅꯪ ꯑꯥꯏꯄꯦꯠ ꯇꯣ ꯅꯪ ꯀꯨꯟꯃꯉꯥꯗ ꯐꯪꯒꯅꯤ ꯑꯗꯨꯒ ꯐꯣꯟꯁꯨ ꯅꯪ ꯀꯨꯟꯒꯨꯝꯕꯗ ꯐꯪꯒꯅꯤ
ꯎꯝ
ꯀꯨꯟ ꯌꯥꯎꯗ꯭ꯔꯁꯨ ꯌꯥꯏꯗꯅ ꯍꯥꯏꯐꯦꯠ ꯄꯥꯏꯔꯗꯤ ꯇꯔꯥꯃꯉꯥꯁꯨ ꯌꯥꯏꯗ
ꯑꯟꯑꯣꯗꯤꯕꯜ ꯑꯗꯨꯁꯨ ꯌꯥꯗꯤ ꯌꯥꯏ ꯑꯗꯨ ꯑ ꯍꯣꯏ ꯍꯥꯏꯕꯒꯨꯝꯅ ꯑꯩꯅꯗꯤ ꯑꯃꯨꯛꯀ ꯀꯩꯅꯣꯗꯣ ꯄꯥꯏꯅꯤꯡꯗꯕꯀꯣ ꯑꯥꯏꯄꯦꯗꯠꯇꯣ ꯄꯥꯏꯅꯤꯡꯗꯕ
ꯑꯩꯗꯤ ꯂꯦꯞꯇꯣꯞꯁꯨ ꯂꯩ ꯑꯗꯨ ꯂꯩ ꯑꯩꯗꯤ ꯑꯥꯏꯄꯦꯗ ꯑꯣꯏꯅ ꯄꯥꯏꯅꯤꯡꯕ ꯍꯧꯔꯦ ꯂꯦꯞꯇꯣꯞꯇꯤ ꯑꯗꯨꯝ ꯇꯞ ꯊꯝ ꯑꯣꯏꯔꯁꯨ ꯍꯥꯏꯐꯦꯠ ꯂꯧ ꯂꯩꯁꯤꯔꯥ ꯁꯦꯀꯦꯟ ꯍꯦꯟ ꯑꯣꯏꯔꯁꯅ ꯈꯜꯂꯤꯌꯦ
ꯎꯝ ꯈꯪꯗ꯭ꯔꯦ ꯈꯪꯗ꯭ꯔꯦ ꯀꯃꯥꯏꯅ ꯇꯧꯁꯤꯔꯣ
ꯎꯝ ꯌꯦꯡꯉꯣ ꯌꯦꯡꯉꯣ ꯅꯪꯒꯤ ꯃꯊꯛꯇꯁꯨ ꯂꯩꯗ ꯑꯣꯏꯔꯁꯨ ꯑꯗꯨꯝ ꯀꯔꯤ ꯍꯥꯏꯁꯤꯔꯥ ꯑꯩꯒꯤ ꯔꯤꯀꯣꯃꯦꯟꯗꯦꯁꯟꯅꯅꯤꯀꯣ
ꯍꯣꯏ ꯍꯣꯏ
ꯑꯗꯨꯝ ꯌꯨꯇ꯭ꯌꯨꯕꯀꯨꯝꯕ ꯌꯦꯡꯒꯗꯕ ꯍꯥꯏꯐꯦꯠꯠꯇ ꯍ ꯅꯨꯡꯉꯥꯏ ꯌꯦꯡꯕ ꯅꯨꯡꯉꯥꯏꯌꯦ ꯑꯗꯨꯝ ꯐꯦꯛꯁꯕꯨꯛꯀꯨꯝꯕꯁꯨ ꯍꯥꯏꯐꯦꯠꯇꯪ ꯅꯨꯡꯉꯥꯏꯗꯧ ꯃꯥꯜꯂꯦꯗ
ꯌꯥꯁꯨ ꯌꯥꯅꯤꯗꯅꯦ ꯈꯗ ꯎꯝ ꯑꯗꯨ ꯑ ꯀꯩꯅꯣꯒꯤ ꯍꯟꯗꯛꯇꯣ ꯑꯩ ꯁꯨꯝ ꯃꯊꯛꯇ ꯄꯥꯏꯔꯒ ꯁꯨꯝ